ꯍꯜꯂꯣ ꯍꯣꯏ ꯏꯀꯥꯏꯌꯦ ꯏꯀꯥꯏꯌꯦ ꯁꯤꯗꯤ ꯅꯔꯚꯁ ꯆꯠꯂꯦ
ꯏꯅꯥꯎꯅꯨꯄꯤꯅ ꯀꯣ ꯇꯧꯔꯛꯔꯒ ꯀꯔꯤꯁꯨ ꯍꯥꯏꯗꯕꯤꯗ ꯏꯀꯥꯏꯕ꯭ꯔꯣ ꯍꯥꯏ
ꯆꯥꯌꯦ ꯍꯥꯏꯔꯒ ꯍꯨꯃꯥꯡ ꯁꯧꯕꯔ ꯍꯥꯏꯌꯦ ꯍꯣꯏ ꯍꯥꯏꯔꯒ ꯑꯩꯁꯨ ꯅꯍꯥꯟ ꯇꯧꯕꯅꯦ ꯏꯃꯥꯅ
ꯎꯝ ꯃꯣꯏꯗꯤ ꯆꯥꯕ ꯍꯧꯈ꯭ꯔꯕꯅꯤꯅ ꯍꯧꯖꯤꯛꯗꯤ
ꯑꯦꯛꯄꯤꯔꯦꯟꯁ ꯑꯦꯛꯁꯄꯤꯔꯤꯌꯦꯟꯁꯇꯤ ꯇꯥꯕꯅꯤꯅ ꯑꯩꯅ ꯍꯧꯖꯤꯛ ꯅꯪꯉꯣꯟꯗ ꯃꯦꯁꯦꯖ ꯊꯥꯒꯔ ꯍꯟꯗꯕ ꯑꯗꯒꯤ ꯃꯥꯕꯨ ꯇꯦꯛꯁ ꯊꯥꯔꯒ ꯍꯟ ꯅꯪꯉꯣꯟꯗ ꯊꯥꯕꯒꯨꯝꯅ ꯑꯩꯅ ꯃꯉꯣꯟꯗꯁꯨ ꯊꯥꯕꯅꯦꯕ ꯑꯗꯨ ꯍꯟꯗꯕꯩ ꯑꯩꯅ ꯃꯥꯕꯨ ꯑꯃꯔꯛ ꯀꯣꯜ ꯇꯧꯕ ꯌꯦꯡꯒꯦ ꯍꯥꯏꯅ ꯀꯣꯜ ꯇꯧꯒꯗ꯭ꯔꯥ ꯍꯧꯖꯤꯛ ꯕꯖꯥꯔ ꯆꯠꯂꯤꯑꯦ ꯍꯥꯏꯌꯦ ꯀꯔꯤ ꯇꯧꯕ ꯆꯠꯄ꯭ꯔꯥ ꯍꯥꯏꯔꯒ ꯁ꯭ꯀꯨꯜ ꯌꯨꯅꯤꯐꯣꯔꯝ ꯑꯥ ꯀꯣꯂꯦꯖꯀꯤ ꯌꯨꯅꯤꯐꯣꯔꯝ ꯐꯅꯦꯛ ꯂꯧꯕ ꯍꯣꯏꯅꯦꯀꯣ ꯇꯣꯂꯣꯞ ꯐꯪꯕꯒꯤꯀꯣ ꯍꯥꯏꯔꯒ ꯅꯣꯛꯑꯦꯃꯁꯨ
ꯎꯝ ꯈꯪꯉꯦ ꯅꯪꯁꯦ
ꯑꯩꯉꯣꯟꯁꯨ ꯊꯥ ꯊꯥꯔꯛꯑꯦ ꯑꯗꯨꯃꯗꯤ ꯌꯥꯝ ꯐꯪꯈ꯭ꯔꯦꯅ ꯅꯣꯡꯃꯗ ꯑꯍꯨꯝꯂꯛ ꯑꯍꯨꯝꯔꯥ ꯐꯪꯈꯔꯦꯗꯣ
ꯎꯝ
ꯁꯤꯔꯦ ꯑꯩꯈꯣꯏꯗꯤ ꯕꯦꯇ꯭ꯔꯤꯅ ꯂꯩꯇꯕꯒ ꯕꯦꯇ꯭ꯔꯤꯅ ꯍꯧꯖꯤꯁꯨ ꯊꯔꯕ ꯄꯔꯁꯦꯟ ꯍꯥꯞꯂ ꯂꯩ
ꯂꯣꯏꯔꯦꯍꯦ
ꯂꯌꯦ ꯑꯗꯨꯕꯨ ꯑꯤꯔꯤꯒꯨꯂ꯭ꯔ ꯌꯥꯝ ꯑꯣꯏꯌꯦꯅꯦ ꯑꯗꯣ ꯉꯁꯥꯏ ꯕꯖꯥꯔ ꯆꯂꯦ ꯆꯠꯈ꯭ꯔꯦ ꯑꯌꯨꯛꯇꯁꯨ ꯌꯥꯝꯗꯕ ꯕꯖꯥꯔꯗ ꯑꯗꯨꯝ ꯀꯩꯅꯣ ꯇꯧꯊꯣꯛꯈ꯭ꯔꯦ ꯂꯥꯛꯄꯗ ꯑꯗꯨꯝ ꯇꯨꯝꯅꯝꯗꯥꯏꯗꯅ ꯂꯥꯛꯀꯅꯤ ꯂꯥꯏꯁꯦ ꯇꯨꯝꯈꯔ ꯃꯇꯨꯡꯗꯅ ꯂꯥꯛꯀꯅꯤ ꯑꯗꯨ ꯀꯅꯥꯗꯕ
ꯑꯗꯨ ꯀꯏꯔꯅꯤ ꯇ ꯇꯨꯝꯂꯟꯗꯥꯩꯗ ꯑꯗꯨ ꯆꯥꯔꯖꯤꯡ ꯇꯧꯔ ꯇꯔꯃꯨꯅ
ꯑꯗꯨ ꯇꯧꯔ ꯆꯠ ꯆꯠꯂꯒ ꯆꯠꯂꯒ ꯅꯦꯛꯁ ꯗꯦꯗ ꯕꯖꯥꯔ ꯆꯠꯂꯦ ꯑꯗꯨ ꯂꯣꯏꯜꯂꯦ ꯂꯣꯏꯜꯂꯦ
ꯑꯥ ꯑꯩ ꯑꯩ ꯂꯤꯟ ꯍꯥꯏꯕ꯭ꯔꯥ ꯑꯩ ꯂꯤꯟꯒꯤ ꯃꯜꯂꯦ ꯑꯩ ꯂꯤꯟ ꯑꯆꯝꯕ ꯂꯅꯥꯈ꯭ꯔꯦ ꯈ ꯈꯝꯂ ꯈꯝꯂ
ꯃꯥꯒꯤ ꯃꯒꯤꯦ ꯌꯦ ꯃꯗꯅ ꯃꯥꯒꯤꯦ ꯏ ꯃ ꯇꯥꯎ ꯃ ꯇꯧꯔꯤ
ꯑꯜꯂꯤꯟ ꯪ꯭ꯔꯦ
ꯀꯇ ꯂꯩꯕ꯭ꯔꯣ
ꯐꯝꯔꯤꯌꯦ ꯐꯝꯕꯁꯤꯅ ꯐꯝꯕꯁꯤꯅ ꯊꯕꯛ ꯁꯨꯔꯒ ꯍꯧꯖꯤꯛ ꯍ ꯂꯥꯛꯑꯦ
ꯀ꯭ꯔꯤ ꯀ꯭ꯔꯤ ꯇꯧꯔꯤꯕꯔ ꯍꯧꯖꯤꯛꯀꯥꯟ
ꯑꯗꯨ ꯌꯨꯝꯔꯥ ꯇꯣꯏꯂꯦꯠꯔ ꯀꯔꯤꯔ ꯍꯥꯏ ꯅꯤꯗ
ꯀ ꯑꯩꯗꯤꯕꯨꯗꯤ ꯌꯗꯦ ꯃꯣꯏꯅ ꯁꯥꯏ ꯑꯩꯗꯤ ꯌꯨꯝꯗ ꯄ꯭ꯂꯥꯁꯇꯔ ꯇꯧꯅꯤꯡꯉꯥꯏ ꯅꯨꯡ ꯅꯨꯡ ꯎꯝ ꯁꯨꯒꯥꯏꯕ ꯍꯥꯏꯁꯔꯥ ꯈꯗꯦꯗ ꯊꯨꯒꯥꯏꯕ ꯅꯨꯡ ꯅꯨꯡ ꯊꯨꯒꯥꯏꯕ ꯀꯪꯁꯤ ꯌꯥꯝꯃꯦ
ꯀꯕꯅꯦ ꯅꯣꯛ ꯆꯨꯕꯁꯤꯅꯥ ꯑꯥ ꯍꯣꯏ ꯑꯗꯨꯗꯤ ꯂꯩꯐꯝ ꯆꯥꯐꯝ ꯇꯨꯝꯐꯝ ꯈꯪꯗ꯭ꯔꯦ
ꯅꯨꯡꯊꯤꯟꯁꯨ ꯕꯆꯨꯔꯅꯦ
ꯍꯣꯏ ꯅꯨꯡꯊꯤꯜꯕꯨꯗꯤ ꯉꯁꯤꯗꯤ ꯈꯔ ꯍꯪꯉꯦ ꯅꯨꯡꯊꯤꯜꯕꯨꯗꯤ ꯈꯔꯗꯤ ꯍꯪꯉꯦ꯫ ꯉꯔꯥꯡ ꯉꯔꯥꯡ ꯅꯍꯥꯟꯗꯤ ꯑꯗꯨꯝ ꯆꯨꯑꯦ꯫ ꯉꯁꯤꯗꯤ ꯑꯌꯨꯛꯇ ꯆꯨꯔꯒ ꯅꯨꯡꯊꯤꯜꯗꯗꯤ ꯈꯔ ꯈꯔꯕꯨꯗꯤ ꯍꯥꯡꯉꯦ ꯑꯗꯣ ꯑꯃꯨꯛ ꯍꯧꯖꯤꯛ ꯏꯚꯤꯅꯤꯡꯗ ꯑꯃꯨꯛ ꯂꯥꯔꯒ ꯇꯨꯈ꯭ꯔꯦ
ꯑ ꯑꯁꯨꯝꯗꯗꯤ ꯍꯣꯏ ꯑꯌꯨꯛꯇ ꯈꯔ ꯆꯨꯌꯦ ꯑꯗꯨꯕꯨ ꯑꯃꯨꯛ ꯆꯨꯕꯗꯤ ꯆꯨꯗꯦ
ꯑꯃꯍꯜꯂꯦ
ꯀꯨꯝꯃꯔ ꯇꯟꯕꯒꯤ ꯊꯦꯡꯅ ꯀꯨꯝꯃꯦ ꯍꯥꯏꯒꯦ ꯍꯥꯡꯗꯣꯛꯇꯦ ꯉꯁꯤꯗꯤ
ꯇꯧꯕ ꯀꯨꯝꯕ꯭ꯔꯥ
ꯀꯨꯝꯔꯒ ꯅꯪꯒꯤ ꯀꯥꯡꯈꯜ ꯄꯥꯏꯕ ꯆꯠꯄ
ꯑꯣ
ꯎꯝ ꯑꯥ ꯅꯨꯄꯤꯅ ꯀꯣꯜ ꯇꯧꯔꯛꯔꯒ
ꯑꯣ
ꯑꯗ ꯐꯣꯟ ꯇꯧꯔꯛꯑꯔꯕ ꯅꯪꯂꯥꯛꯔꯣꯏꯔꯑ ꯑꯁ ꯉꯁꯤꯗꯤ ꯇꯥꯟꯕꯒꯤ ꯌꯨꯝꯗ ꯂꯩꯕꯅꯦꯕ꯫ ꯑꯗꯣ ꯀꯃꯥꯏ ꯇꯧꯒꯦꯔꯥ ꯑꯗꯨ ꯑꯥ ꯃꯔꯨꯨꯞ ꯑꯣꯏꯒꯦ ꯃꯔ ꯅꯨꯄꯤꯉꯣꯟꯗ ꯊꯝꯕꯤꯔꯝꯃꯣ ꯍꯥꯏꯅ ꯍꯥꯏꯕꯤꯈ꯭ꯔꯣꯕ꯫
ꯑꯣ
ꯕꯤꯔꯪꯒꯦ ꯍꯥꯏꯕꯤ ꯃꯗꯨ ꯄꯥꯏꯕ ꯆꯠꯄ ꯃꯥ ꯕꯦꯋꯥ ꯃꯩꯕ ꯀꯩꯕ ꯕꯦꯕꯤ ꯃꯤꯛꯁ
ꯍꯣꯏ ꯃꯤ ꯒꯤ ꯃꯤ ꯄꯪ ꯍꯥꯏ ꯍꯥꯏꯒꯅꯣ
ꯑꯣꯏꯕ꯭ꯔꯥ?
ꯃꯤꯒꯤ ꯃꯤꯡ ꯍꯥꯏꯕ ꯌꯥꯗꯦ ꯑꯁꯤꯗ ꯍꯣꯏ꯫
ꯑꯣ
ꯑꯣꯍꯣ ꯑꯍꯣꯏ ꯫
ꯃꯤꯒꯤ ꯃꯤꯡ ꯄꯟꯕ ꯌꯥꯗꯦ꯫
ꯑꯣ ꯑꯩꯗꯤ ꯈꯪꯗꯦꯅꯦ꯫
ꯑꯗꯨꯒꯨꯝꯕꯥ ꯌꯥꯗꯦ꯫
ꯑꯩ ꯑꯩꯉꯣꯟꯗꯔ?
ꯍꯣꯏ꯫
ꯍꯧꯖꯤꯛꯔꯣ?
ꯍꯥꯥ
ꯑꯩ ꯑꯩꯒꯤ ꯋꯥꯆꯗ꯭ꯔ
ꯍꯣꯏ ꯋꯥꯆꯞꯇ ꯊꯥꯕꯤꯔꯛꯀꯦ ꯄꯥꯏꯔꯒ ꯈꯪꯉꯣ ꯀꯔꯤ ꯑꯁꯤ ꯒ꯭ꯔꯨꯨꯞꯒꯤ ꯁꯣꯏꯃꯟꯗꯅ ꯇꯜꯂꯦꯗ
ꯑꯩꯒꯤꯗꯨ ꯀꯩꯅꯣ ꯇꯔꯗꯤ
ꯉꯥꯏꯈꯣꯅꯦ ꯃꯈꯣꯟ ꯇꯥꯗꯦ ꯑꯩ ꯍꯧꯖꯤꯛ꯫
ꯁꯤꯄꯥꯥꯔꯒꯦ ꯇꯣ
ꯍꯣꯔꯦꯟ ꯅ ꯄꯑꯣꯁꯤ ꯄꯥꯔꯅ ꯍꯣꯔꯦꯟꯅ ꯄꯥꯎꯑꯣ
ꯑꯥ
ꯍꯧꯖꯤꯠ ꯀꯩꯅꯣꯅꯦ ꯍꯣꯔꯦꯟ - ꯍꯣꯔꯦꯟ
ꯑꯣ ꯍꯣꯏ꯫
ꯄꯥꯎꯑꯣ ꯄꯥꯎ ꯁꯤ ꯄꯥꯒꯅꯨꯕ
ꯍꯣꯏ ꯍꯣꯏ ꯍꯣꯏ ꯐꯪꯉꯦ ꯈꯪꯉꯦ ꯈꯪꯉꯦ - ꯈꯪꯉꯦ꯫
ꯑꯩꯈꯣꯏ ꯌꯦꯟꯁꯥꯡ ꯊꯣꯡꯈꯔ꯭ꯕꯣ?
ꯑꯗꯨꯁꯨ ꯍꯩ ꯑꯗꯨꯁꯨ ꯌꯥꯗꯤ
ꯍꯥ ꯑꯗꯨꯗꯤ ꯌꯥꯏ
ꯑꯥ
ꯃꯥꯏꯔꯦꯟ ꯃꯅꯥ ꯊꯣꯡ ꯉꯦ ꯫
ꯑꯣ ꯇꯥꯕ꯭ꯔꯣ ꯇꯥꯗꯦ
ꯇꯥꯏꯌꯦꯍꯦ!
ꯇꯥꯗ꯭ꯔꯣ ꯑꯗꯨ ꯀꯔꯤꯅꯣ ꯑꯃꯨꯛ ꯍꯟꯖꯤꯟ ꯍꯟꯖꯤꯟ ꯍꯥꯏꯁꯦ ꯌꯥꯔꯦ
ꯇꯥꯏꯌꯦ ꯑꯩꯗꯤ ꯐꯖꯅ꯫
ꯑꯩꯁꯨ ꯇꯥꯏꯌꯦ ꯑꯗꯨꯅ ꯑꯅꯤꯔꯛ ꯑꯍꯨꯝꯂꯥ ꯍꯥꯏꯕꯗ ꯍꯥꯏꯅ ꯈꯟꯕ꯫
ꯑꯥ ꯎꯝ ꯂꯣꯏꯔꯦ ꯔꯁꯤ ꯂꯩꯇꯦꯗ ꯐꯖꯅ ꯇꯥꯗꯕ꯭ꯔꯣ
ꯉꯁꯤꯗꯩ
ꯇꯥꯏꯗ ꯇꯥꯏꯗ
ꯇꯥꯏꯗ - ꯇꯥꯏꯗ
ꯑꯗꯨꯗꯤ ꯁꯥꯎ ꯑꯗꯨꯗꯤ ꯑꯗꯨꯗꯤ ꯑꯣꯏꯔꯣꯏ ꯑꯗꯨꯒꯨꯝꯕꯗꯤ ꯑꯣꯏꯔꯣꯏꯕ꯫
ꯑꯁ ꯂꯣꯏꯔꯛꯑꯗꯤ ꯑꯗꯨ ꯑꯩꯗꯤ ꯈꯝꯗꯦ ꯑꯗꯨ ꯑꯩꯗꯤ ꯈꯝꯗ꯭ꯔꯦꯗ!
ꯑꯗꯨꯃꯥꯏꯅ ꯇꯧꯗꯤ ꯑꯣꯏꯔꯣꯏꯗ꯫
ꯃꯤꯗꯤ ꯃꯤꯗꯤ ꯋꯥꯔꯨ ꯑꯔꯨꯕ ꯉꯥꯡꯉꯒ ꯀꯩꯅꯣ ꯇꯧꯕꯅꯦ ꯇꯥꯏꯗ ꯇꯥꯏꯗ ꯍꯥꯏꯔꯗꯤ ꯑꯗꯣ ꯈꯛꯇꯪ ꯉꯥꯡꯔ ꯂꯩꯔꯗꯤ ꯀꯗꯥꯏꯗꯒꯤ?
ꯑꯗꯨ ꯑꯣꯏꯗꯤ ꯃꯤꯅꯤꯠ ꯆꯠꯂꯗꯤ ꯃꯤꯅꯤꯠ ꯆꯠꯂꯗꯤ ꯈꯪ ꯗꯦꯗꯥ!
ꯅꯗꯦꯍꯦ
ꯑꯁ ꯂꯣꯏꯗꯦ ꯑꯩꯗꯤ ꯑꯗꯨꯗꯤ ꯑꯩꯗꯤ ꯑꯗꯨꯗꯤ ꯇꯧꯗꯕꯅ ꯐꯒꯗꯕ ꯃꯥꯜꯂꯦ
ꯇꯧꯑꯍꯦ ꯑꯗꯨ ꯀꯔꯤꯔꯣꯅꯦ ꯅꯣꯔꯃꯦꯜ ꯅꯣꯔꯃꯦꯜ ꯀꯔꯤ ꯀꯨ ꯉꯥꯡꯕ ꯑꯗꯨꯝ ꯉꯥꯡꯉꯣꯅꯦ ꯑꯝ
ꯀꯩꯗꯧꯉꯩ ꯂꯣꯏꯒꯦꯔꯥ
ꯎꯝ ꯁꯦꯞꯇꯦꯝꯕꯔ ꯐꯥꯏꯚ ꯃꯥꯟꯁꯅꯤꯅ ꯀꯣ
ꯑ ꯃꯗꯔꯥ
ꯃꯦꯃꯤꯗ ꯃꯦ ꯖꯨꯟ ꯖꯨꯂꯥꯏ ꯑꯥꯒꯁ ꯁꯦꯞꯇꯦꯝꯕꯔ ꯁꯦꯞꯇꯦꯝꯕꯔꯗ ꯂꯣꯏꯒꯅꯤꯅꯦ ꯃꯤ ꯑ ꯅꯧꯕ ꯌꯥꯎꯅꯤꯡꯕ ꯃꯤ ꯂꯩꯔꯗꯤ ꯍꯥꯪꯕꯤꯌꯣ ꯊꯤꯕꯤꯌꯣ ꯍꯥꯏꯌꯦꯅꯦ
ꯑꯣ ꯃꯥꯁꯦ ꯈꯔ ꯃꯥꯒꯤ ꯀꯩꯅꯣ ꯇꯧꯕ ꯃꯥꯜꯂꯦꯅꯦ ꯑꯩ ꯅꯪ ꯂꯍꯥꯟ ꯇꯨꯒꯤ ꯍꯥꯏꯕ ꯑꯩꯅ ꯅꯍꯥꯟ ꯇꯨꯒꯦ ꯍꯥꯏꯕ ꯑꯥ ꯑꯩꯅ ꯅꯪꯉꯣꯟꯗ ꯐꯥꯔꯁꯇ ꯊꯥꯏꯅ ꯑꯁꯤ ꯃꯇꯨꯅꯤ ꯍꯥꯏꯅ ꯁꯤꯒꯤ ꯑꯗꯨꯗꯣ ꯃ ꯃꯉꯣꯟ ꯍꯥꯏꯔꯒ ꯎꯝ ꯑꯁꯤ ꯑꯩꯈꯣꯏꯅ ꯍꯧꯖꯤꯛ ꯇꯧꯕꯒꯨꯝ- ꯒꯨꯝꯕꯗꯤ ꯑ ꯑꯗꯨ ꯑꯗꯨ ꯑꯗꯨꯒꯤꯗꯤ ꯀꯔꯤꯁꯨ ꯀꯩꯅꯣꯅꯦ ꯎꯝ ꯃꯤ ꯗꯨꯝ ꯇꯣꯏꯅ ꯇꯧꯕꯒꯤꯀꯣ
ꯑꯝ
ꯗ꯭ꯔꯦꯠ ꯈꯥꯡꯕꯒꯤ ꯀꯩꯅꯣ ꯇꯧꯋꯦ ꯅꯪꯒꯤꯗꯨꯗꯤ ꯎꯝ ꯐꯤ ꯀꯩꯅꯣ ꯃꯤ ꯑꯩꯈꯣꯏꯅ ꯍꯣꯔꯦꯟꯅ ꯄꯪꯍꯥꯏ ꯍꯥꯏꯕꯅꯦ ꯌꯥꯝ ꯎꯝ ꯑꯗꯨ ꯃꯨꯛ ꯌꯥꯎꯗ꯭ꯔꯁꯨ ꯇꯧꯕꯁꯨ ꯌꯥꯕꯅꯦ ꯅ ꯃꯥꯅ ꯀꯣꯜ ꯇꯧꯔꯛꯕꯗ ꯑꯗꯨꯃꯥꯏ ꯍꯥꯏꯔꯛꯑꯦ ꯍꯣꯏ ꯑꯩꯁꯨ ꯑꯗꯨꯝ ꯐꯖꯩ
ꯍꯃꯒꯅ ꯍꯥꯏꯕꯤ ꯌꯥꯏꯑꯕꯕꯥ
ꯑꯃꯅꯦ ꯍꯥꯏꯕꯤꯕ ꯅꯠꯇꯦ ꯃꯥꯅ ꯑꯗꯨꯝ ꯍꯥꯏꯕ ꯑꯗꯨꯝ ꯇꯧꯕ ꯃꯥꯜꯂ ꯍꯥꯏꯅꯀꯣ ꯑꯩꯈꯣꯏꯅ ꯍꯧꯖꯤꯛ ꯀꯩꯅꯣ ꯇꯧ ꯇꯧꯕꯒꯤꯗꯤ ꯃꯤꯅ ꯑꯗꯨꯝ ꯇꯧꯕꯒꯤ ꯃꯟꯗꯤ ꯃꯥꯒꯤ ꯔꯦꯗꯤ ꯍꯥꯏꯥꯏꯅ ꯃꯣꯏꯒꯤ ꯃꯄꯥꯗꯤ ꯑꯗꯨꯝ ꯐꯪꯉꯦꯅ ꯑꯗꯨ ꯀꯩꯅꯣꯗꯤ ꯅꯪꯒꯤ ꯅꯥꯪꯅ ꯇꯧꯒꯦꯅ ꯍꯥꯏꯅ ꯐꯤꯒꯤꯗꯨꯗꯤ ꯀꯩꯅꯣꯅꯦ ꯃꯣꯏꯁꯨ ꯎ ꯑꯁꯨꯃꯥ ꯀꯌꯥ ꯑꯗꯨ ꯃꯆꯥ ꯁꯨꯃꯥꯏꯅ ꯑꯗꯨ ꯑꯗꯨꯃꯨꯛ ꯆꯪꯉꯦ ꯑꯗꯨꯅꯦ ꯑꯗꯨ ꯑꯩꯕꯨ ꯈꯪꯉꯣꯏ ꯍꯥꯏꯅ ꯄꯪꯍꯥꯏ ꯍꯥꯏꯕꯅꯤ ꯑꯗꯨꯗꯤ ꯑꯗꯨꯝꯥꯎꯛ ꯌꯧꯗ꯭ꯔꯁꯨ ꯇꯣꯡꯉꯁꯨ ꯌꯥꯗꯤ ꯌꯥꯕꯅꯤ ꯍꯥꯏ ꯇꯨꯕꯕꯨꯗꯤ ꯆꯞ ꯃꯥꯟꯅꯏꯅꯀꯣ ꯐꯤꯗꯥꯒꯤ ꯉꯗꯨꯅꯤ ꯐꯤꯗꯥꯒꯤ ꯋꯥꯠꯅꯦꯕ
ꯑꯗꯨ ꯌꯨꯝꯕꯩ ꯑꯗꯨ ꯃꯅꯥ ꯑꯃ ꯍꯥꯞꯀꯅꯤ ꯍꯥꯏꯅ
ꯑꯗꯨ ꯏꯝꯕꯣꯏꯗꯔꯤ ꯑꯗꯨ ꯑꯗꯨ ꯑꯩꯒꯤꯗꯣ ꯍꯥꯞꯄ꯭ꯔꯥ
ꯇꯥꯏꯗ ꯑꯥ ꯁꯤꯗꯤ ꯍꯥꯞꯗꯦ ꯍꯦ ꯀ꯭ꯔꯦꯔꯣ
ꯍꯣꯏ ꯍꯕꯣꯏ ꯑꯗꯨ ꯑꯩꯅ ꯑꯩꯅ ꯎꯠꯄꯁꯨ ꯍꯥꯞꯇꯦꯅ ꯐꯤ ꯀꯩꯅꯣ ꯉꯛꯇꯅꯤꯅ ꯑꯥ
ꯎꯝ ꯃ ꯃꯣꯏꯅ ꯍꯥꯏꯕꯗꯣꯀꯣ
ꯑꯥ
ꯎꯝ ꯑꯗꯣ ꯐꯤ ꯐꯤ ꯐꯤꯒꯤ ꯃꯇꯨꯡꯏꯟꯅꯠ ꯆꯒꯅꯤ ꯍꯥꯏꯅ ꯍꯥꯏꯕꯅꯦꯕ ꯅꯍꯟ ꯃꯥꯅ ꯍꯥꯏꯕꯗꯨꯀꯣ ꯑꯦꯀꯣꯗꯤꯛ ꯇꯨ ꯀ꯭ꯋꯥꯂꯤꯇꯤ ꯑꯗꯨꯒ ꯃꯤꯇꯔ ꯃꯤꯇꯔ ꯀꯌꯥ ꯃꯤꯇꯔꯗ ꯑ ꯑꯗꯨꯗ ꯃꯤꯗ ꯀꯌꯥ ꯆꯥꯪꯒꯦꯔꯥ ꯑꯗꯨꯗꯨꯗ ꯗꯤꯄꯦꯟ ꯇꯧꯋꯦ ꯍꯥꯏꯌꯦꯕ
ꯎꯝ ꯍꯣꯏꯕꯨ ꯑꯗꯨꯕꯨꯗꯤ ꯇꯧꯅꯤꯗ ꯑꯗꯨꯕꯨ ꯑꯩꯅ ꯍꯥꯏꯕꯗꯤ ꯇꯨꯕꯨꯕꯨꯗꯤ ꯏꯆ ꯃꯅꯥꯏ ꯗ ꯎꯝ
ꯍꯧꯖꯤꯛ ꯑꯩꯈꯣꯏꯒꯤꯁꯦ ꯎꯝ ꯑꯩꯈꯣꯏꯒꯤ ꯗꯁꯨ ꯄꯩꯁꯥ ꯈꯔ ꯑꯦꯛꯁꯇ꯭ꯔꯥ ꯍꯥꯞꯕ꯭ꯔꯣ ꯏꯝꯕꯣꯏꯗ꯭ꯔꯤ ꯍꯥꯞꯄꯤ ꯌꯥꯏ ꯍꯥꯏꯌꯦꯦ ꯄꯥꯝꯅꯗꯤ ꯑꯗꯨꯃꯥꯏ ꯍꯥꯏꯕꯅꯦ ꯃꯗꯔꯌꯥꯗꯔꯁꯨ ꯌꯥꯏꯗꯁꯤꯁꯨ ꯌꯥꯔꯦ ꯇ ꯌꯔꯣ
ꯎꯝ ꯑꯗꯨꯕꯨ
ꯂꯤꯁꯤꯡ ꯂꯤꯁꯤꯡ
ꯎꯝ
ꯄꯠꯇ꯭ꯔ ꯍꯦꯂ ꯄꯤꯔ ꯂꯩꯒꯔ
ꯎꯝ ꯗꯨꯅꯦ
ꯃꯤ ꯉꯁꯨ ꯂꯉꯗꯤ ꯐꯕꯀꯣ
ꯎ ꯈꯨꯟꯗ ꯊꯥꯔ ꯈꯨꯟꯅ ꯑꯃꯨꯛ ꯊꯥꯗ꯭ꯔꯗꯤ ꯌꯥꯗꯧ ꯃꯟꯗꯦ ꯅꯣꯏꯒꯤꯗꯤ
ꯂꯩꯕ ꯀꯟꯅ ꯍꯥꯏꯕꯅꯤꯗ
ꯍꯥꯏꯗꯤ ꯑꯗꯨꯝ ꯍꯥꯏꯕꯤꯔꯒꯦ
ꯑꯣ ꯆꯠꯄ ꯌꯥꯒꯦꯔꯣ
ꯑꯗꯨ ꯑꯗꯨꯝ ꯈꯥꯪꯗꯦꯅꯦ
ꯆꯠꯄꯗꯤ ꯆꯠꯕ꯭ꯔꯣꯅꯦ ꯒꯥꯔꯤꯕꯣ
ꯂꯥꯟꯅꯤꯗ ꯑ ꯁꯨꯝ ꯑꯁꯤ ꯒꯥꯂꯦꯟ ꯀꯩꯅꯣꯗꯒꯤ ꯄꯗ꯭ꯔꯝ ꯑꯗꯨꯋꯥꯏꯗꯒꯤ ꯑꯗꯨꯝ ꯆꯠꯄꯅꯤ ꯆꯠꯄ ꯃꯥꯜꯂꯦ